ꯑꯪꯉꯣ ꯉꯁꯥꯏ ꯑꯩ ꯇꯧꯕꯗ ꯕꯤꯖꯤ ꯍꯥꯏꯔꯛꯄ꯭ꯔꯥ
ꯍꯥꯏꯗꯦ ꯑꯩ ꯄꯥꯏꯈꯣꯝꯕꯒ ꯋꯥꯔꯤ ꯁꯥꯅꯕ
ꯄꯥꯏꯈꯣꯝꯕꯍꯣꯏꯁꯨ ꯁꯤꯨꯒꯨꯝꯕ ꯄꯥꯏꯔꯕ
ꯅꯍꯥꯟ ꯍꯥꯞꯈꯤꯗꯨꯗꯤ ꯍꯥꯞꯄꯗꯨ ꯀꯣꯜ ꯇꯧꯔ ꯍꯪꯉꯨ ꯍꯪꯉꯛꯏꯌꯦ ꯃꯣꯏꯅ ꯇꯧꯕꯗꯤ ꯌꯥꯗꯦ
ꯀꯩꯒꯤ
ꯈꯪꯗꯦ
ꯅꯪꯅ ꯇꯧꯔꯤꯔꯣ ꯍꯥꯏꯔꯤꯁꯦ
ꯇꯧꯗꯦ ꯃꯣꯏ ꯁꯦꯛꯋꯥꯅ ꯁꯥꯅꯕꯗꯣ ꯑꯗꯨꯗ ꯁꯦꯛ ꯋꯥꯅ ꯇꯧꯔꯛꯄ ꯗꯤ ꯌꯥꯏ ꯃꯥꯅ ꯇꯧꯕ ꯌꯥꯗꯦ
ꯀꯩꯒꯤꯅꯣ ꯃꯥ ꯅꯝꯕꯔ ꯅꯝꯃꯝꯃꯣꯏꯌꯦ ꯑꯗꯨꯅꯅꯦ
ꯈ ꯀꯔꯝ ꯀꯥꯟꯗ ꯍꯥꯞꯇꯣꯏꯅꯣꯌꯦ ꯐꯣꯟ
ꯍꯥ ꯉꯥꯏꯈꯣ ꯎꯝ ꯑꯣ ꯃꯣꯏ ꯌꯥꯗꯦ ꯍꯥꯏꯔꯣ ꯍꯥꯏꯕ ꯄꯩꯁꯥ ꯀꯔꯝ ꯀꯥꯟꯗ ꯍꯥꯄꯛꯅꯤ ꯍꯥꯏꯔꯣ
ꯑ ꯄꯩꯁꯥ ꯐꯪꯅꯤꯡꯕꯅ ꯃꯀꯣꯛ ꯉꯥꯎꯔꯕ ꯖꯥꯠꯅꯤ ꯈꯨꯗꯛꯇ ꯐꯪꯕꯗꯨꯅꯦ ꯃꯣꯏ ꯄꯥꯝꯃꯤꯗꯤ
ꯑꯗꯨꯗꯤ ꯀꯅꯥꯅ ꯌꯥꯒꯅꯤ ꯇꯣꯝꯕ ꯑꯗꯨꯗꯤ ꯖꯨꯒꯥꯥꯂꯤ ꯆꯠꯂꯣ ꯍꯥꯏꯌꯦ ꯖꯨꯒꯥꯥꯂꯤꯕꯨ ꯈꯨꯗꯛꯇ ꯐꯪꯗꯅꯤ
ꯅꯪ
ꯖꯨꯒꯥꯜꯂꯤꯜ ꯎꯝ
ꯃꯣꯏꯒꯤꯀꯣ
ꯎꯝ
ꯑꯁꯤ ꯀꯅꯥ ꯀꯅꯥ ꯊꯥꯛꯇꯣ ꯀꯅꯥꯝ ꯆꯪꯗ꯭ꯔꯣ ꯃꯈꯣꯏꯗꯤ
ꯆꯪꯉꯤ ꯑꯣꯡꯂꯤ ꯑꯩꯈꯣꯏ ꯏꯃꯨꯡ
ꯑꯣ ꯆꯪꯉꯨꯅꯨ ꯅꯨꯡꯁꯤꯗꯦ
ꯎꯝ ꯑꯥꯏ ꯃꯩ ꯃꯩ ꯂꯩꯇ꯭ꯔꯕꯣ ꯑꯩꯅ ꯍꯥꯏꯗꯣꯏꯁꯦ ꯉꯜꯂꯤ ꯉꯜꯂꯤꯉꯧꯗꯅꯦ
ꯀꯩ ꯏꯁꯤꯡ ꯉꯥꯈꯣꯑꯣ ꯇꯣꯂꯨ ꯏꯁꯤꯡ ꯆꯤꯡꯁꯤꯜꯂꯒ ꯊꯝꯗꯕ ꯌꯥꯔꯣꯏ ꯑꯩꯈꯣꯏ ꯆꯦꯅ ꯍꯥꯏꯕꯀꯣ ꯀꯤꯖꯩꯌꯦꯑꯦ ꯇꯨꯃꯤꯟꯅꯖꯦꯌꯦ ꯉꯁꯤꯗꯤ ꯀꯤꯖꯩꯌꯦꯑꯦ ꯇꯨꯃꯤꯟꯅꯁꯤ ꯑꯩ ꯀꯤꯕꯗꯤ ꯐꯥꯎꯗꯦꯗ
ꯑꯦ ꯇꯃꯤꯟꯅꯧ ꯇꯨꯃꯤꯟꯅꯧ ꯌꯦꯡꯗꯦ ꯇꯨꯝꯃ ꯂꯩꯌꯦ ꯑꯗꯨꯝ ꯇꯨꯃꯤꯟꯅꯧ ꯑꯩꯈꯣꯏꯗꯤ ꯏꯟꯖꯃꯅꯤꯅꯀꯣ ꯑꯩꯈꯣꯏꯗꯤ ꯇꯧꯔꯛꯇꯣꯏꯖꯥꯅꯤ
ꯏꯁ ꯀꯗꯧ ꯉꯝꯗꯣꯏꯕ ꯃꯣꯏꯅ
ꯃꯪꯗ ꯎꯔꯝꯃꯕꯗꯣ ꯌꯥꯝ ꯅꯪꯛꯅꯤꯡꯉꯤꯗ ꯁꯈꯤꯅꯥ ꯈꯨꯄꯤꯒꯗꯤ ꯅꯣꯛꯅꯤꯡꯉꯦ ꯃꯪꯗ ꯎꯔꯝꯕꯗꯣ ꯌꯥꯝ ꯅꯤꯛꯅꯤꯡꯉꯦ ꯍꯥꯏꯕ ꯁꯈꯤꯅꯥ ꯈꯨꯄꯤꯒꯗꯤ
ꯍꯨꯡ ꯍꯨꯡ ꯍꯨꯡ ꯍꯨꯡ
ꯑꯜ
ꯑꯧ ꯑꯩꯈꯣꯏꯗꯤ ꯉꯔꯥꯡꯀꯣ ꯄꯨꯡ ꯗꯥꯗꯥ ꯍꯣꯏꯗꯤ ꯕꯣꯟ ꯌꯦꯡꯕꯅꯦꯕ ꯄꯨꯡ ꯑꯅꯤ ꯃꯈꯥꯏ ꯑꯩꯈꯣꯏ ꯏꯃꯨꯡꯗ ꯑꯩ ꯀꯩꯅꯣ
ꯑꯥ
ꯃꯤ ꯑꯃ ꯆꯪꯉꯤꯍꯦ
ꯍꯨꯏ
ꯍꯣꯏꯅꯦ ꯂꯦꯕꯔ ꯗꯣꯛ ꯑꯃ ꯆꯪꯉꯛꯅꯦ ꯑꯍꯤꯡꯁꯤꯗꯀꯣ ꯑꯩꯈꯣꯏ ꯕꯣꯟꯁꯦ ꯑꯩꯈꯣꯏ ꯍꯨꯏꯁꯦ ꯁꯨꯃꯥꯏ ꯇꯧꯕ ꯍꯥꯏ ꯍꯥꯏꯇꯥꯔꯦ ꯑꯩꯈꯣꯏ ꯀꯣꯗꯣꯛ ꯀꯣꯗꯣꯛ ꯀꯣꯗꯣꯛ ꯈꯣꯠꯄ ꯑꯩꯈꯣꯏꯒꯤ ꯍꯨꯏꯗꯤ ꯃꯥꯟꯗꯕ ꯑꯗꯨꯒ ꯕꯥꯏꯅꯦ ꯆꯪꯉꯦ ꯀꯩ ꯀꯅꯥꯅꯣꯝ ꯊꯣꯛꯑꯒ ꯆꯪꯉꯛꯄ ꯃꯥꯜꯂꯤꯗ ꯑꯩꯈꯣꯏ ꯏꯃꯨꯡꯒꯤ ꯊꯣꯡꯁꯦ ꯍꯥꯡꯇꯣꯛ ꯂꯩꯔꯝꯃꯦ ꯗꯗꯥꯅ ꯕ ꯌꯦꯡꯕ ꯊꯣꯛꯄꯩꯅꯦꯕ ꯑꯗꯨꯕꯨꯗꯤ ꯂꯦꯚꯔꯗꯣꯛ ꯑꯃ ꯆꯪꯉꯛꯑꯝꯃꯦꯅꯦ ꯑꯗꯨꯒ ꯕꯣꯜꯗꯣ ꯏ ꯏ ꯏ ꯂꯥꯕ ꯑꯆꯧꯕ
ꯈꯠꯅꯗꯕ
ꯈꯠ ꯈꯠꯅꯗ꯭ꯔꯤꯕ ꯍꯥꯏꯁꯦ ꯑꯗꯨ ꯇꯥꯟꯕ ꯃꯇꯨꯡꯗ ꯑꯦ ꯀꯥꯅꯒꯤ ꯍꯨꯏꯅꯣ ꯇꯥꯜꯂꯦꯕ ꯆꯦꯟꯈ꯭ꯔꯦ ꯃꯥꯁꯦ ꯑꯗꯩꯗꯤ ꯕꯣꯟꯖꯦ ꯑꯩꯈꯣꯏ ꯍꯨꯏ ꯌꯥꯝ ꯈꯟꯖꯗ꯭ꯔꯥ ꯈꯠꯅꯗꯦꯕ ꯃꯉꯣ ꯀꯅꯥꯒꯤ ꯍꯨꯏꯅꯣ ꯈꯪꯗꯦꯕ ꯃꯥꯗꯤ ꯍꯨꯏ ꯑꯃꯇꯥ ꯇꯤꯟꯅꯕ ꯌꯥꯗꯦꯗꯅ
ꯌꯥꯗꯦ
ꯇꯤꯟꯅꯕ ꯌꯥꯗꯕꯅꯦꯕ ꯑꯗꯨꯒ ꯑꯥ ꯊꯤꯅꯗꯅꯒ ꯂꯩꯔꯝꯃꯦ ꯑꯗꯣ ꯂꯥꯕ ꯕꯅꯦꯕ ꯑꯗꯣ ꯆꯦꯟꯈ꯭ꯔꯦ ꯇꯥꯟꯕ ꯑꯗꯨ ꯆꯦꯟꯈ꯭ꯔꯦ ꯃꯥꯁꯦ ꯀꯩꯒꯤꯅꯣ ꯈꯪꯗꯦ ꯃꯥꯅ ꯌꯥꯅꯔꯤꯕ ꯍꯨꯏꯖꯦ ꯄꯥꯏꯈꯣꯝꯕ ꯍꯣꯏ ꯍꯨꯏꯁꯨ ꯌꯥꯅꯩ ꯄꯥꯢꯈꯣꯝꯕ ꯍꯣꯏ ꯍꯨꯏꯗꯤꯅꯦ ꯀꯤꯔꯤꯕ ꯑꯉꯥꯡꯅꯤꯅ ꯑꯝ ꯃꯥꯗꯤ ꯑꯉꯥꯡꯅꯤꯅꯅꯦ ꯕꯣꯟꯅꯒ ꯙꯞ ꯇꯧꯕꯁꯦ ꯀꯤꯕ ꯌꯥꯝꯅ
ꯃꯣꯏ ꯍꯨꯏ ꯑꯃꯨꯕ ꯑꯆꯧꯕ ꯃꯣꯏ ꯅꯥꯎꯆꯥ ꯍꯣꯏ ꯍꯨꯏ ꯑꯅꯤ
ꯑꯅꯤꯗꯨꯗꯤ ꯑꯅꯤꯗꯨꯗꯤ ꯕꯣꯟꯅ ꯀꯤꯔꯤꯅꯦꯍꯦ ꯆꯦꯜꯂꯛꯈꯤꯕꯗꯣ ꯅꯣꯡꯃ ꯀꯤ ꯑꯅꯤꯃꯛ ꯑꯣꯏꯗꯤ ꯀꯤꯗ ꯃꯉꯣꯟꯗ ꯆꯤꯛꯊꯠꯂꯛꯈꯤꯕꯗꯒꯤ ꯑꯩꯈꯣꯏꯅꯒ ꯃꯤꯆꯪ ꯆꯪꯉꯨꯔꯁꯨ ꯃꯣꯏ ꯑꯅꯤ ꯑꯣꯏꯔꯁꯨ ꯏꯁ ꯅꯍꯥꯟ ꯅꯪꯅ ꯃꯤꯆꯪ ꯆꯪꯉꯨꯕꯩ ꯇꯧꯋꯤꯗꯨꯗꯤ ꯑꯦꯛꯁꯟꯗꯣ
ꯑ
ꯑꯩꯒꯤ ꯃꯤꯆꯪ ꯂꯩꯔꯕꯅꯤ ꯒꯥꯢꯅ ꯁꯤꯁꯨ
ꯍꯣꯢ ꯌꯦꯡꯉꯣ ꯃꯥꯥꯟꯗꯤ ꯃꯥꯜꯂꯤ ꯃꯪꯗ ꯎꯔꯨ ꯈꯨꯕꯤ ꯈꯨ ꯈꯨꯎꯗꯣ ꯌꯥꯝ ꯅꯣꯛꯅꯤꯡꯉꯤ
ꯅꯪ ꯍꯥꯏꯒꯤꯕ꯭ꯔꯣ
ꯍꯥ
ꯈꯣꯢ ꯃꯥꯗꯤ ꯋꯥꯔꯤ ꯁꯥꯅꯔꯕꯣ
ꯁꯥꯟꯅꯗ꯭ꯔꯤ ꯅꯣꯛꯅꯤꯡꯉꯦ ꯍꯥꯢꯕ
ꯈꯪꯗ꯭ꯔꯤꯗ ꯑꯗꯨꯕꯨꯗꯤ ꯅꯨꯡꯉꯥꯜꯂꯒ ꯄꯥꯎ ꯍꯥꯏꯔꯛꯇꯣꯢꯗꯤ ꯑꯣꯢꯔꯝꯅꯤ
ꯑꯗꯨꯒꯤꯅꯦ ꯅꯣꯏ ꯋꯥꯔꯤ ꯁꯥꯟꯅꯕ ꯂꯣꯏꯔꯕꯣ ꯂꯣꯏꯔꯦ ꯏꯖꯊꯣꯛꯈꯤꯒꯦ ꯑꯃꯨꯛꯇ ꯋꯥꯔꯤ ꯁꯥꯟꯅꯔꯤꯉꯩꯗ ꯃꯇꯝ ꯂꯣꯢ ꯃꯥꯡꯉꯦ ꯊꯕꯛ ꯇꯧꯅ ꯇꯧꯅ ꯑꯗꯨꯝ ꯁꯥꯟꯅ ꯌꯥꯕꯖꯦ ꯋꯥꯢ ꯐꯥꯢ ꯇꯠꯈꯤꯗꯕ ꯅꯪ ꯅꯡ ꯕꯦꯂꯦꯟꯁ ꯌꯥꯎꯗ꯭ꯔꯕꯣ ꯍꯥꯢꯁꯦ ꯎꯝ ꯌꯥꯎꯏ ꯑꯃ ꯏꯃꯥꯒꯤꯗꯨꯗꯥ ꯑꯣ ꯏꯃꯥꯒꯤ ꯐꯣꯟꯗ ꯁꯥꯟꯅꯔꯤꯕ
ꯑꯩꯈꯣꯢ ꯢꯃꯥꯒꯤ ꯅꯣꯀꯤꯌꯥꯗꯨꯁꯨ ꯍꯥꯞꯄꯤꯔꯣ
ꯅꯇꯦ ꯑꯥ ꯑ ꯅꯣꯀꯤꯌꯥꯗꯦ
ꯑꯩꯈꯣꯏ ꯏꯃꯥꯏ ꯅꯝꯕꯔꯗꯨꯗ ꯍꯥꯞꯆꯤꯜꯂꯣ
ꯍꯥꯞꯆꯤꯜꯂꯤꯅꯦ ꯍꯥꯏꯁꯦ ꯑꯗ ꯑꯩꯈꯣꯏꯒꯤ ꯐꯣꯟ ꯑꯃꯗꯣ
ꯑꯥ
ꯑꯃ ꯑꯦꯋꯥꯟꯗꯣ ꯑꯗꯨꯅ ꯃꯣꯏ ꯑꯥꯏ ꯐꯣꯟꯖꯤ ꯌꯥꯗꯤꯌꯦ
ꯌꯥꯗꯦ ꯑꯩ ꯐꯣꯟ ꯑꯩꯅ ꯍꯥꯢꯔꯞ ꯄꯥꯏꯔꯝꯕ ꯐꯣꯟꯗꯣ ꯇꯥꯢꯁꯟꯅ ꯄꯥꯏꯍꯧꯕꯅꯤ
ꯑꯗꯨꯗꯨꯅꯦꯕ ꯁꯦꯝꯒ꯭ꯔꯦ ꯑꯗꯨ ꯇꯥꯢꯁꯟꯅ ꯁꯦꯝꯃꯤꯅꯦ ꯑꯗꯨ ꯑꯗꯨꯅ ꯃꯥꯅ ꯄꯥꯏꯔꯤꯅꯦ ꯃꯣꯏ ꯑꯥꯏꯐꯣꯟꯁꯤ ꯌꯥꯗꯦ ꯑꯝꯇ
ꯀꯩꯝ ꯇꯧꯗꯕꯅꯦꯍꯦ ꯑꯩꯈꯣꯏ ꯑꯩꯅ ꯁꯦꯝꯃꯨꯔꯦ ꯑꯗꯨꯗꯤ ꯑꯩ ꯐꯣꯟꯗꯨꯗꯤ
ꯎꯝ ꯅꯃꯥꯟꯅꯕ ꯑꯥꯢꯐꯣꯟ ꯄꯥꯏꯕꯗꯤ ꯌꯥꯎꯕ꯭ꯔꯣ ꯑꯦ ꯃꯣꯏ ꯑ ꯄꯥꯢꯈꯣꯝꯕ ꯍꯣꯢꯗꯤ ꯑꯥꯏ ꯐꯣꯟ ꯅꯠꯇ꯭ꯔꯣ
ꯃꯥ ꯃꯄꯥꯒꯤꯗꯩ ꯁꯔꯥ ꯄꯥꯢꯕꯅꯦ
ꯍꯣꯏꯅꯦ ꯑꯗꯨ ꯃꯥ ꯑꯥꯏꯐꯣꯟ ꯄꯥꯏꯗꯥꯏꯅꯦ
ꯎꯝ
ꯄꯥꯢꯕꯅꯦꯕ ꯐꯔꯦ ꯐꯔꯦ ꯃꯣꯏꯗꯤ ꯋꯥꯔꯤ ꯁꯥꯅꯁꯦ ꯍꯥꯏꯔꯛꯇ꯭ꯔꯣ
ꯑꯩꯉꯣꯟꯗꯗꯤ ꯇꯧꯔꯛꯇꯦꯗ ꯃꯣꯏ ꯑꯍꯨꯝ ꯁꯥꯅꯕꯅꯦ ꯃꯣꯏꯗꯤ ꯈꯨꯗꯛꯇ ꯄꯥꯝꯃꯤꯅꯦꯃꯤ ꯍꯪꯈꯤꯕꯁꯤꯅ ꯍꯪꯈꯤꯕꯁꯤꯅ
ꯅꯪꯒꯤꯗꯤ ꯑꯗꯨ ꯐꯪꯉꯦ ꯍꯥꯏꯕꯗ ꯃꯣꯏ ꯉꯛꯄꯋꯅꯤ
ꯅꯍꯥꯟ ꯎꯔꯨꯕꯗꯩꯅꯤ ꯎꯝ ꯅꯍꯥꯟ ꯑꯩꯈꯣꯏ ꯇꯥꯏꯁꯟꯒꯤꯗꯣ ꯇꯥꯏꯁꯟꯒꯤꯗꯤ ꯎꯠꯄꯤꯅꯦꯕ ꯑꯗꯩꯗꯤ ꯃꯣꯏꯅ ꯀꯣ ꯀꯔꯝꯀꯥꯟ ꯆꯪꯂꯛꯇꯣꯏꯅꯣ ꯀꯔꯝꯀꯥꯟ ꯆꯪꯂꯛꯇꯣꯏꯅꯣ ꯍꯥꯏꯅ
ꯈꯨꯗꯛꯇ ꯐꯪꯒꯗꯧꯁꯤ ꯃꯉꯥꯏꯔꯦ
ꯃꯣꯏꯅ ꯈꯜꯂꯤ
ꯏꯕꯨꯉꯣ ꯖꯨꯒꯥꯂꯤ ꯑꯣꯏꯅ ꯆꯠꯂꯣꯅꯦ ꯈꯨꯗꯛꯇ ꯄꯥꯃꯕꯗꯤ ꯖꯨꯒꯂꯤꯗꯨ ꯐꯥꯎꯕ ꯐꯪꯗꯕꯅꯤꯅꯦ
ꯈꯪꯗꯕꯒꯤꯅꯦ
ꯑꯩꯈꯣꯏꯐꯥꯎꯇ ꯊꯥꯖꯔꯨꯗꯦ ꯅꯠꯇ꯭ꯔꯥ
ꯃꯥꯅꯤ
ꯊꯥꯖꯕ ꯅꯠꯇꯦꯕ ꯑꯗꯨꯒ ꯀꯣꯏꯅ ꯊꯥꯖꯔꯛꯏꯅꯦꯕ
ꯁꯤ ꯂꯣꯏꯔ ꯍꯐꯟ ꯇꯥꯔꯦ
ꯀꯔꯤ ꯍꯥꯞꯐꯟꯗꯣꯏꯅꯣ ꯍꯥꯏꯁꯦ
ꯏ ꯏꯅꯕ
ꯋꯥꯠꯂꯤꯌꯦ ꯊꯥꯔꯇꯤ ꯁꯨꯒꯗꯧꯕꯅꯤ
ꯑꯩꯉꯣꯟꯗ ꯇꯔꯥ ꯂꯣꯏꯔꯒ ꯁꯤ ꯂꯣꯏꯔꯀꯥꯟꯗ ꯍꯥꯏꯔꯛꯑꯣ ꯍꯥꯏꯔꯛꯈꯤꯕꯅꯤ
ꯑꯗꯨꯗꯤ ꯑꯩꯠ ꯁꯨꯔꯝꯃꯅꯤ ꯁꯤꯒꯅ
ꯑꯥ ꯁꯨꯔꯦ
ꯂꯥꯛꯔꯤꯛ ꯑꯃꯨꯛ ꯄꯥꯔꯣꯏꯌꯦ ꯁꯤ ꯇꯧ ꯂꯩꯗꯅ
ꯐꯥꯏ ꯐꯥꯏ ꯇꯧꯔꯣꯏ ꯇꯧꯔꯣꯏ
ꯁꯤꯗꯤ ꯉꯥꯏꯍꯥꯛ ꯉꯥꯏꯍꯥꯛ ꯃꯤꯅꯤꯠ ꯇꯔꯥ ꯑꯃ ꯀꯨꯜ ꯑꯃ ꯂꯦꯖꯔ ꯇꯥꯏꯝ ꯃꯇꯝꯗ ꯇꯧ
ꯃꯥꯅꯦ
ꯑꯗꯨ ꯇꯧꯒꯗꯕꯅꯦ ꯄꯥꯏꯈꯣꯝꯕꯅꯤꯅꯦ ꯄꯥꯏꯈꯣꯝꯕ ꯂꯥꯛꯏꯌꯦ ꯑꯩꯈꯣꯏꯗ
ꯑꯈꯣꯏ ꯗꯥꯗ ꯍꯪꯉꯣ ꯑꯩꯒꯤ
ꯌꯥ ꯌꯥ ꯍꯩꯔꯣꯏꯌꯦ ꯄꯥꯈꯣꯝꯕ ꯊꯨꯅ ꯌꯥꯔꯣꯏꯌꯦ ꯊꯨꯅ ꯌꯥꯔꯣꯏ ꯍꯥꯏꯕ
ꯆꯥꯛꯆ ꯑꯩ ꯉꯍꯥꯟ ꯌꯦꯟꯗꯦꯝꯒ ꯍꯋꯥꯏ ꯃꯌꯥꯝ ꯂꯩ
ꯎꯝ ꯄꯠꯍꯜꯒꯅꯣ ꯑꯍꯥꯟꯕ ꯗꯅꯦ ꯄꯠꯀꯗꯕ ꯏꯟꯖꯥꯡꯁꯦ ꯍꯥꯟꯅ ꯊꯣꯡꯗꯣꯛꯀꯗꯕ ꯍꯋꯥꯏꯒꯨꯝꯕꯥꯗꯣ ꯑꯗꯨꯅ ꯊꯝ ꯊꯝꯒꯗꯕꯅꯦꯕꯥ ꯑꯗꯨꯒ ꯄꯠꯀꯗꯕ ꯏꯟꯖꯥꯡꯗꯣ ꯑꯗꯨ ꯍꯥꯟꯅ ꯊꯣꯡꯗꯣꯛꯀꯗꯕ ꯆꯥꯊꯣꯛꯀꯗꯕ ꯅꯠꯇꯗꯤ ꯂꯣꯏ ꯄꯠꯂ ꯃꯥꯡꯕꯅꯦꯕ ꯌꯦꯟꯗꯦꯝꯒꯁꯦ ꯃꯤꯗꯤ ꯀꯪꯍꯟꯅꯕꯅꯦ
ꯑꯥ ꯍꯋꯥꯏꯅꯦ ꯑꯂꯨꯅꯦ ꯌꯦꯟꯗꯦꯝꯅꯦ ꯊꯣꯡꯖꯤꯟꯕ
ꯎꯝ ꯀꯩꯗꯧꯋꯣ ꯉꯥ ꯂꯩꯕ ꯅꯠꯇ꯭ꯔꯣ ꯅꯪꯒꯤ
ꯉꯥꯂꯦ
ꯎꯝ ꯉꯥꯗꯣ ꯊꯥꯛꯆꯜꯂꯣ ꯁꯦꯒꯥꯏꯔꯒ ꯀꯨꯀ꯭ꯔꯗ ꯊꯣꯡꯉꯤ ꯅꯠꯇ꯭ꯔꯣ
ꯀꯨꯀ꯭ꯔꯗ ꯑꯗꯨꯝ ꯊꯣꯡ
ꯆꯥꯛꯅ ꯑꯗꯨꯝ ꯔꯥꯏꯁ ꯀꯨꯀ꯭ꯔꯗ ꯑꯥ ꯎꯝ
ꯇꯔꯨꯛ ꯃꯉꯥꯔꯛ ꯇꯔꯨꯔꯛ ꯅꯠꯇ꯭ꯔꯗꯤ ꯀꯥꯝꯗꯗꯤ ꯃꯨꯜꯂꯨ ꯌꯥꯗꯦ ꯍꯥꯏꯕ ꯑꯃꯨꯔꯛ ꯑꯅꯤꯔꯛ ꯀꯥꯝꯃꯒ
ꯎꯝ
ꯌꯥꯝꯗꯕꯩꯔ ꯈꯪꯗꯦꯍꯥꯏꯕ
ꯌꯥꯔꯛꯇꯕꯒꯤꯅꯦ
ꯍꯥꯟꯅ ꯌꯥꯔꯛꯄ ꯑꯣꯏꯗꯕ ꯑꯗꯨ ꯑꯦ ꯅꯠꯇ ꯀꯩ ꯀꯨꯀ꯭ꯔꯗꯨ ꯃꯆꯥ ꯑꯣꯏꯕꯒꯤꯅꯦ
ꯌꯥꯝꯗꯕꯩꯔ ꯈꯪꯗꯦ
ꯀꯨꯀ꯭ꯔꯅꯕꯨꯗꯤ ꯄꯨꯕꯅꯦꯕꯀꯣ ꯑꯈꯣꯏ ꯌꯨꯝꯗ ꯂꯩꯔꯤꯖꯦ ꯑꯅꯤꯔꯛ ꯑꯍꯨꯝꯂꯛ ꯀꯥꯝꯕꯗ ꯃꯨꯟꯕ ꯌꯥꯎꯋꯤꯗꯅ ꯃꯤ ꯃꯉꯥꯔꯛ ꯇꯔꯨꯔꯛꯀ ꯑꯗꯨꯝ ꯃꯉꯥꯔꯛ ꯇꯔꯨꯔꯛꯀ ꯑꯗꯨꯝ ꯀꯥꯝꯅꯩꯗꯨꯅꯤ ꯃꯤ
ꯃꯨꯜꯂꯨ ꯌꯥꯗ꯭ꯔꯤꯅꯦꯃꯦ ꯑꯃꯨꯔꯛ ꯑꯅꯤꯔꯛ ꯀꯥꯝꯕꯗ
ꯑꯃꯨꯔꯛ ꯑꯅꯤꯔꯛ ꯀꯥꯝ ꯃꯨꯜꯂꯨ ꯌꯥꯗꯦ ꯀꯔꯤ ꯍꯋꯥꯏꯅꯣ
ꯍꯋꯥꯏ ꯑꯥ ꯍꯋꯥꯏ ꯑꯁꯥꯡꯕꯤꯗꯨ ꯖꯨ ꯑꯗꯨꯒ ꯌꯦꯟꯗꯦꯝꯒꯥꯏꯖꯨ ꯃꯨꯜꯂꯨ ꯌꯥꯗ꯭ꯔꯤꯕ
ꯎꯝ ꯑꯩꯔꯣ ꯑꯣ ꯔꯣꯅꯥꯟꯗꯣꯒ ꯋꯥꯔꯤ ꯁꯥꯟꯅꯩꯅꯦ ꯑꯗꯨꯒꯤꯗꯨꯃꯥꯏ ꯁꯥꯟꯅꯒꯤꯗꯨꯔ ꯎꯝ ꯑꯍꯦꯛ ꯍꯦꯛ ꯊꯣꯡꯗ꯭ꯔ꯭ꯍꯦ